ꯑ ꯀꯥꯏꯌꯦ
ꯑꯣ ꯀꯩꯅꯣꯅꯦ ꯑꯥ ꯑꯥ ꯅꯍꯥꯟ ꯑꯩ ꯗꯤ ꯍꯥꯏꯕꯗꯣ ꯇꯥꯕ꯭ꯔꯥ ꯑꯗꯨꯒꯤꯗꯣ ꯑꯩꯁꯦ ꯁꯣꯝꯗ ꯑꯉꯥꯡ ꯑꯃꯗ ꯑ ꯌꯨꯝꯁꯀꯩꯁꯥ ꯅꯨꯃꯤꯁꯦ ꯑꯦ ꯌꯨꯝꯁꯀꯩꯁꯥ ꯍꯥꯏꯗꯤ ꯉꯁꯤ ꯌꯨꯝ ꯀꯥꯡ ꯍꯥꯎꯕ ꯅꯨꯃꯤꯠ ꯅꯨꯡꯉꯥꯏꯇ꯭ꯔꯦ ꯍꯌꯦꯡꯗꯤ ꯂꯩꯕꯥꯛ ꯄꯣꯛꯄꯅꯤꯅ ꯑꯩꯁꯦ ꯀꯩꯅꯣꯁꯨ ꯑꯣꯏꯔꯦ ꯑꯋꯥꯡꯕ ꯀꯥꯟꯅꯗꯦ ꯂꯩꯕꯥꯛꯄꯣꯛꯄ ꯇꯧꯕ ꯊꯕꯛꯁꯦ ꯈꯔ ꯕꯦꯔꯥ ꯀꯥꯏꯗꯅ ꯍꯥꯏꯅꯩꯗꯅꯀꯣ ꯑꯗꯣ ꯂꯩꯕꯥꯛꯄꯣꯛꯄꯅꯤꯅ ꯅꯨꯡ ꯇꯦꯅꯦ ꯅꯪ ꯀꯩꯁꯨ ꯁ ꯅꯨꯃꯤꯠꯁꯤꯗ ꯑꯩꯁꯦ ꯄꯨꯡ ꯇꯔꯥꯒꯤ ꯑꯗꯨꯋꯥꯏꯗ ꯑꯩꯁꯦ ꯑꯃꯨꯛ ꯇꯤꯇꯥ ꯇꯤꯀꯥꯗꯣ ꯀꯥꯞꯀꯗꯕ ꯂꯩꯌꯦꯕꯀꯣ ꯇꯤ ꯀꯥꯖꯦ ꯀꯥ ꯄꯨꯔꯒ ꯑ ꯑꯦꯠꯃꯤꯁꯟ ꯇꯧꯕꯔꯣꯝꯗ ꯆꯠꯂꯅꯦꯕ ꯑꯩꯁꯦ ꯑꯦꯠꯃꯤꯁꯟꯁꯦ ꯇꯧꯔꯒ ꯑꯩꯅ ꯍꯥꯏꯗꯣꯏꯁꯦ ꯅꯉꯣꯟꯗ ꯑꯉꯥꯡꯁꯦ ꯃꯣꯏꯅ ꯄꯩꯁꯥꯁꯦ ꯑꯩ ꯃꯤꯉꯣꯟꯗꯒꯤ ꯍꯪꯅꯔꯦꯕꯀꯣ
ꯎꯝ
ꯂꯥꯛꯄꯁꯤꯗ ꯃꯣꯏꯅ ꯑꯩꯅ ꯑꯌꯨꯛꯇ ꯄꯤꯔꯒ ꯑꯌꯨꯛꯇꯒꯤ ꯉꯥꯛꯇꯪ ꯋꯥꯏꯒꯦ ꯅꯨꯡꯗꯤꯟ ꯁꯤꯡꯒꯗꯣꯏꯅꯦꯅ ꯑꯗꯨꯃꯥꯏꯅ ꯍꯥꯏꯒꯔꯦꯕ ꯑꯩꯁꯦ ꯀꯩꯒꯨꯝꯕ ꯃꯣꯏꯒꯤ ꯑꯗꯨꯅ ꯌꯥꯗꯕ ꯑꯣꯔꯔꯒ ꯃꯩ ꯀꯣꯛꯀꯥ ꯀꯣꯛꯀꯥ ꯊꯧꯅꯔꯒꯗꯤ ꯑꯗꯨꯝ ꯄꯣꯔꯛꯑꯒ ꯄꯤꯕ ꯈꯤꯇꯟꯗ ꯂꯧꯅꯗꯣꯏꯅꯤꯗꯅꯀꯣ ꯑꯩ ꯍꯥꯏꯁꯦ
ꯎꯝ
ꯇꯥꯕ꯭ꯔꯥ ꯒ꯭ꯌꯥꯟꯗꯤ ꯇꯥꯕ꯭ꯔꯥ ꯑꯗ ꯑ ꯑ ꯇꯧꯔꯒꯗꯤ ꯄꯤꯁꯜꯂꯝꯃꯒꯗꯤ ꯍꯦꯛ ꯆꯜꯂꯝꯃꯦ ꯍꯥꯏꯔꯒꯗꯤ ꯑꯩꯁꯦ ꯎꯝ ꯄꯣꯠꯇꯣ ꯄꯨꯣꯔꯛꯑꯒ ꯑꯗꯨꯝ ꯍꯧꯃꯥꯟꯂꯣꯝꯗ ꯇꯧꯔꯒ ꯅꯨꯡꯗꯤꯟꯁꯦ ꯑꯉꯥꯡꯒꯤꯁꯦ ꯄꯤꯊꯣꯛꯄ ꯅꯪꯅꯕ ꯇꯧꯗꯣꯏꯅꯦꯕ ꯒ꯭ꯌꯥꯟ ꯇꯥꯕ꯭ꯔꯥ ꯌꯨꯝꯖ ꯀꯩꯁꯥ ꯅꯨꯃꯤꯠꯀꯤꯁꯦ ꯑꯗꯩ ꯌꯨꯝꯖ ꯀꯩꯁ ꯅꯨꯃꯤꯠꯀꯤꯁꯤꯗ ꯅꯪ ꯄꯣꯠꯇꯨꯅ ꯑ ꯑꯗꯨꯝ ꯅꯣꯏꯒꯤꯗꯨꯅ ꯌꯥꯅꯤ ꯍꯥꯏꯔꯒꯗꯤ ꯑꯥ ꯌꯨꯝꯖ ꯀꯩꯁꯗ ꯄꯤꯕ ꯉꯝꯅꯤ ꯍꯥꯏ ꯇꯥꯔꯗꯤ ꯑꯥ
ꯑ ꯅꯪꯅ ꯁꯣꯏꯗꯕꯤꯗ ꯇꯧꯔꯒꯦ ꯍꯥꯏꯔ ꯍꯥꯏꯔꯕꯅꯤꯅꯀꯣ ꯑꯩ ꯑꯝꯇ ꯍꯪꯕ ꯃꯗꯤ ꯅꯍꯥꯟꯗꯩ ꯑꯩ ꯍꯪꯕꯗꯨꯗꯤ ꯃꯉꯥꯟꯗꯤ ꯌꯥꯅꯤ ꯍꯥꯏꯕ꯭ꯋꯥꯅꯤ ꯑꯗꯨꯒꯤ ꯃꯇꯨꯡ ꯒꯥꯔꯤ ꯁꯥꯟꯅꯗꯦꯗꯅ ꯍꯥꯏꯕꯗꯤ ꯅꯪꯅꯁꯨ ꯀꯟꯐꯥꯝꯗꯨ ꯇꯥ ꯉꯝ ꯇ ꯅꯤꯅ
ꯑꯥ
ꯈꯤꯇꯪꯒ ꯍꯥꯡꯒꯤꯒꯦꯕ
ꯌꯨꯝꯖꯀꯩꯁ ꯅꯨꯃꯤꯠꯁꯤꯗ ꯃꯥꯒꯤꯗꯣ ꯁꯨꯃꯥꯏꯅ ꯇꯧꯒꯅꯤꯃꯤ ꯁꯟ ꯗꯨꯅ ꯍꯦꯛ ꯌꯥꯔꯦ ꯍꯥꯏꯇꯥꯔꯒꯗꯤ ꯂꯥꯛꯑꯒꯦ ꯍꯥꯏꯔꯦ ꯀꯩꯅ ꯌꯥꯔꯣꯏ ꯍꯥꯏ ꯑꯗꯨ ꯄꯣꯠꯇꯣ ꯍꯥꯏꯕꯤꯌꯣꯕ ꯅꯪꯅ ꯍꯥꯏꯗꯤ ꯃꯤꯗꯤ ꯄꯩꯁꯥ ꯄꯣꯠꯇꯣ ꯀꯥꯏꯗꯣꯏꯅꯤꯅ ꯃꯤꯁꯟꯗꯣ ꯌꯥꯔꯦ ꯍꯥꯏꯔꯒꯗꯤ ꯀꯥꯏꯗꯣꯏꯅꯤ ꯌꯥꯒ꯭ꯔꯦ ꯍꯥꯏ ꯇꯥꯗꯤ ꯀꯥꯏꯔꯣꯏꯗꯨꯏꯅꯦ ꯑꯗꯨꯒ ꯀꯟꯗꯤꯁꯟ ꯂꯩꯕꯅꯤꯅ ꯅꯪꯅ ꯋꯥꯔꯤꯗꯣ ꯂꯤꯒꯗꯕ
ꯍꯣꯏ ꯑꯗꯨꯅꯦ ꯌꯨꯝꯖꯀꯩꯁ ꯅꯨꯃꯤꯠꯁꯦ ꯁꯨꯃꯥꯏꯅ ꯇꯧꯕ ꯌꯥꯒꯗ꯭ꯔꯥ ꯑꯦꯗꯃꯤꯁꯟꯗꯨ ꯇꯧꯕ ꯌꯥꯔꯒꯗꯤ ꯁꯨꯃꯥꯏ ꯇꯧꯁꯤ ꯌꯥꯒꯗ꯭ꯔꯥ ꯍꯥꯏꯕꯗꯨ ꯍꯪꯕ ꯑꯃ ꯗꯔꯀꯥꯔ ꯑꯣꯏꯕ ꯑꯩꯁꯨ
ꯑꯥ ꯑꯥ ꯑꯥ ꯑꯗꯨꯗꯣ ꯍꯪꯉꯣ ꯑꯗꯨ ꯍꯪꯉꯒ ꯑꯝꯛꯇꯪ ꯍꯥꯏꯔꯛꯑꯣꯕ ꯀꯣ ꯑꯩ ꯍꯧꯖꯤꯦ ꯑꯉꯥꯡꯗꯣ ꯂꯩꯔꯤꯕꯀꯣ ꯑꯗꯨꯒ ꯑꯩ ꯄꯥꯎ ꯗꯣꯍꯥꯏꯒꯦ ꯅꯪ ꯍꯧꯖꯤꯛ ꯉꯥꯛꯇꯪ ꯂꯩꯔꯒ ꯑꯁꯤ ꯊꯝꯕ ꯋꯥꯔꯤ ꯁꯥꯟꯅꯕ ꯂꯣꯏꯔꯦꯗꯅ ꯃꯣꯏ ꯁꯥꯟꯅꯕ ꯂꯣꯏꯔꯒ ꯇꯧꯁꯦꯕꯀꯣ ꯑꯗꯣ ꯑꯗ ꯅꯪꯅ ꯃꯣꯏꯅ ꯀꯩꯒꯨꯝꯕ ꯌꯨꯝꯁꯥꯀꯩꯁꯥꯁꯤꯗ ꯉꯝꯃꯔꯣꯏ ꯐꯔꯛ ꯇꯥꯅꯤ ꯈꯣꯠꯅꯤ ꯍꯥꯏ ꯇꯥꯔꯒꯗꯤ ꯑꯥ ꯑꯩꯅ ꯈꯜꯂꯤꯁ ꯁꯦ ꯑꯉꯥꯡꯗꯨ ꯄꯩꯁꯥꯗꯨꯗꯤ ꯃꯣꯏ ꯌꯨꯝꯁꯥꯀꯩꯁꯥꯗ ꯄꯤꯊꯣꯛꯀꯦ ꯍꯥꯏꯈꯤꯕꯅꯤꯅꯅꯦ ꯑꯥ ꯊꯦꯡꯕ ꯗꯤ ꯌꯥꯔꯔꯣꯏꯕ ꯑꯗꯨ ꯇꯥꯔꯒꯗꯤ ꯃꯥꯡꯖꯒꯦꯔꯥ ꯃꯥꯡꯖꯔꯣꯏꯒꯦꯔꯥ ꯑꯩ ꯂꯥꯏꯕꯛ ꯌꯦꯡ ꯇꯥꯔꯦ ꯎꯄꯥꯏ ꯂꯩ
ꯍꯣꯏ ꯑꯗꯨ ꯑꯩꯁꯨ ꯍꯥꯏꯕꯗꯤ ꯑꯩꯅ ꯍꯥꯏꯔꯤꯕꯗꯨ ꯀꯨꯏꯔꯕꯅꯤꯅ ꯀꯨꯏꯔꯦꯗꯅ ꯀꯨꯏꯕ ꯑꯗꯩꯗꯤ ꯅꯪꯗꯣ ꯀꯟꯐꯥꯔ꯭ꯝ ꯇꯥ ꯉꯝꯗꯕꯗꯩ ꯑꯩꯁꯨ ꯋꯥꯔꯤꯗꯨ
ꯑꯁ ꯉꯝꯗꯕ ꯍꯥꯏꯕꯨ ꯍꯧꯖꯤꯛꯁꯦ ꯑꯉꯥꯡꯁꯤꯅ ꯍꯥꯏꯔꯤꯕ ꯑꯉꯥꯡꯁꯤꯗꯒꯤꯗꯥꯏ ꯂꯧꯖꯒꯗꯕꯗꯣ ꯃꯥꯅ ꯑꯃꯨꯛ ꯃꯃꯥꯟꯅꯕꯗ ꯃꯥꯊꯥꯡ ꯑꯗꯨꯢꯅꯦꯕ ꯃꯥꯢꯁꯨ ꯊꯕꯛꯀꯤ ꯄꯩꯁꯥꯁꯦ ꯈꯨꯗꯛꯇ ꯑꯣꯗ꯭ꯔ ꯊꯣꯒꯜꯂꯛꯄ ꯄꯩꯁꯥ ꯄꯤꯔꯣꯅ ꯑꯗꯨꯗꯨꯗ ꯑꯩꯖꯨ ꯑꯍꯨꯝꯗꯣ ꯂꯩꯇꯕꯩ ꯃꯅꯥ ꯃꯃꯥꯟꯅꯕꯗ ꯑꯃꯨꯛ ꯍꯪꯕꯅꯦꯕ ꯃꯃꯥꯟꯅꯕꯅ ꯍꯪꯉꯥꯕꯅꯤꯅ ꯋꯥꯔꯤ ꯁꯤ ꯃꯥꯅ ꯑꯩꯉꯣꯟꯗ ꯄꯥꯏꯖꯒꯗꯕꯗꯣ ꯃꯥꯒꯤ ꯄꯣꯠꯇꯣ ꯄꯤꯊꯣꯛꯈ꯭ꯔꯕꯅꯤꯅ ꯃꯅꯥ ꯑꯃꯨꯛ ꯃꯥꯟꯅꯔ ꯗꯥꯏꯇ ꯇꯧꯔꯒ ꯏꯆꯦ ꯅꯪ ꯌꯨꯝꯁꯥꯀꯩꯁꯥ ꯄꯤꯗ ꯄꯤꯒꯦ ꯍꯥꯏꯇꯥꯥꯔꯒꯗꯤ ꯌꯥꯏ ꯁꯤꯅꯦꯕ ꯑꯗꯨꯅꯦꯕ ꯍꯥꯏꯅꯔꯤꯁꯦ ꯑꯗꯨ ꯑꯩꯉꯣꯟꯗ ꯃꯊꯥꯁꯦ ꯑꯥꯗ ꯀꯥꯔ ꯑꯣꯏꯗ꯭ꯔꯥ ꯑꯩꯅ ꯍꯥꯢꯁꯦ ꯑꯦ ꯌꯨꯝꯁꯥꯀꯩꯁꯥ ꯅꯨꯃꯤꯠ ꯍꯥꯢ ꯀꯣꯏ ꯅꯨꯡꯗꯤꯜꯗꯁ ꯁꯨꯃꯥꯏꯅ ꯂꯥꯛꯑꯁꯨ ꯂꯥꯛꯀꯦ ꯃꯥ ꯗꯣꯅꯦꯁꯟ ꯇꯧ ꯌꯥꯔꯦ ꯍꯥꯟꯅ ꯍꯪꯉꯨꯈꯤꯗꯣꯏꯅꯤ ꯋꯥꯔꯤꯗꯣ ꯀꯟꯄꯥ꯭ꯔꯝ ꯑꯣꯏꯗꯕꯒꯤ ꯂꯩꯕꯅꯦ ꯍꯥꯏꯅ ꯍꯥꯏ ꯇꯥꯏꯌꯦꯗꯅ ꯑꯗꯨꯗꯤꯀꯣ ꯑꯩꯅꯁꯨ ꯁꯣꯝꯗ ꯆꯠꯂꯨꯔꯒꯁꯨ ꯀꯣ ꯆꯠꯂꯨꯔꯒ ꯑꯦ ꯌꯥꯔꯦ ꯍꯥꯏꯇꯥꯥꯔꯗꯤ ꯄꯣꯠꯇꯣ ꯄꯨꯔꯛꯇꯣꯏꯅꯤ ꯌꯨꯝꯁꯥꯀꯩꯁꯥ ꯅꯨꯃꯤꯠꯇ ꯄꯥꯎꯗꯣ ꯈꯪꯅꯔꯅꯤ ꯍꯥꯏꯔꯦ ꯑꯗꯨꯗꯤ ꯀꯩꯒꯨꯝꯕ ꯇꯟꯕꯩ ꯌꯥꯔꯦ ꯍꯥꯏꯇꯥꯔꯒꯗꯤ ꯃꯥ ꯂꯥꯛꯀꯦ ꯍꯥꯏꯕꯅꯤ ꯍꯥꯏꯕ ꯋꯥꯔꯤꯗꯣ ꯈꯪꯉꯤꯗꯅ ꯒ꯭ꯌꯥꯟꯗꯤ ꯇꯥꯏꯀꯣ ꯑꯃꯥ ꯌꯨꯝꯁꯥꯀꯩꯁꯥ ꯅꯨꯃꯤꯠꯇ ꯈꯪꯉꯅꯤ ꯍꯥꯏ ꯍꯥꯏꯔꯦ ꯑꯗꯨꯒ ꯃꯥꯗꯣ ꯌꯥꯔꯅꯤ ꯍꯥꯏ ꯗꯨꯗꯤ ꯃꯥ ꯂꯥꯛꯑꯒꯦ ꯌꯨꯝꯁꯥ ꯌꯨꯝꯁꯥꯀꯩꯁꯥ ꯅꯨꯃꯤꯠꯁꯤꯗ ꯑꯗꯨꯝ ꯁꯣꯏꯗꯅ ꯄꯤꯕꯤꯕ ꯌꯥꯒꯗꯣꯢꯗꯤ ꯄꯤꯕꯤꯌꯨ ꯃꯥꯏ ꯗ꯭ꯔꯀꯥ ꯌꯨꯝꯖꯥꯀꯩꯁꯥ ꯅꯨꯃꯤꯠ ꯎꯗꯤ ꯅꯣꯡꯉꯥꯜꯂꯒ ꯃꯥꯗꯣ ꯁꯨꯃꯥꯏ ꯁꯨꯃꯥꯏ ꯊꯕꯛꯇꯣ ꯇꯧꯗꯣꯏꯕꯣ ꯑꯣꯏꯔꯦꯕꯨ ꯍꯥꯏꯔꯁꯨ ꯑꯗꯨ ꯍꯥꯏꯗ꯭ꯔꯁꯨ ꯌꯨꯃꯖꯥꯀꯩꯁꯥ ꯅꯨꯃꯤꯠꯇ ꯌꯥꯔꯒꯗꯤ ꯃꯥ ꯄꯣꯠꯇꯣ ꯂꯧ ꯄꯤꯔꯣ ꯄꯩꯁꯥꯗꯣ ꯄꯥꯝꯃꯦꯅ ꯍꯥꯏꯔꯣꯕꯀꯣ ꯑꯗ ꯑꯩ ꯁꯣꯝꯗ ꯑꯌꯨꯛꯇ ꯇꯆꯥꯎ ꯇꯧꯔꯨꯔꯒ ꯅꯨꯡꯊꯤꯟ ꯍꯜꯂꯛꯑꯒ ꯄꯤꯗꯣꯏꯅꯦꯕ ꯑꯉꯥꯡꯗꯣ ꯅꯨꯡꯊꯤꯟ ꯅꯣꯡꯇꯡꯗꯨꯗꯥ ꯋꯥꯏꯅꯗꯣꯏꯅꯦꯕ
ꯎꯝ ꯑꯗꯨ ꯃꯣꯏꯅ ꯉꯝꯅꯤ ꯉꯝꯃꯣꯏ ꯍꯥꯏꯕ ꯋꯥꯔꯣꯜꯗꯣ ꯑꯩ ꯃꯣꯏ ꯉꯝꯅꯤ ꯉꯝꯃꯣꯏ ꯑꯥ ꯉꯝꯅꯤ ꯉꯝꯃꯣꯏ ꯍꯥꯏꯕ ꯋꯥꯔꯣꯜꯗꯣ ꯑꯩ ꯍꯪꯇꯣꯛꯑ ꯍꯥꯏꯔꯛꯑꯒꯦꯕ
ꯅꯨꯡꯉꯥꯏꯇ꯭ꯔꯦꯕ ꯑꯩꯪꯉꯝꯅ ꯈꯪꯕ ꯑꯩꯈꯣꯏ ꯁꯣꯝ ꯅꯥꯀꯟꯗꯩ ꯑꯋꯥꯡꯁꯤ ꯑꯉꯥꯡꯁꯤꯗ ꯑꯩꯅ ꯍꯪꯕꯅꯦꯕ ꯃꯥꯒꯤ ꯂꯩꯁꯤ ꯆꯋꯥꯏ ꯑꯈꯣꯏꯒꯤ ꯏꯆꯥ ꯏꯄꯥꯒꯨꯝꯕꯅꯤꯅ ꯀꯩꯁꯨꯨꯝ ꯈꯟꯅꯗꯦꯕ ꯑꯗꯨꯒꯤꯗꯤ ꯃꯥꯒꯤ ꯀꯩꯅꯣꯗ
ꯄꯤꯌꯨ ꯊꯕꯛꯀꯤ ꯂꯨꯄꯥ ꯂꯥꯛ ꯑꯃ ꯃꯈꯥꯏ ꯍꯟꯅꯥ ꯄꯤꯌꯨꯅ ꯍꯥꯏꯔꯛꯑꯕ ꯑꯗ ꯍꯥꯏꯔꯛꯄꯗꯨꯗ ꯃꯥꯒꯤ ꯄꯩꯁꯥꯗꯤ ꯂꯩꯇꯦ ꯀꯥ ꯑꯩꯗꯣ ꯄꯤꯊꯣꯛꯈꯤꯗꯣꯔꯦ ꯗꯨꯀꯟꯗꯤ ꯐꯔꯛ ꯇꯥꯔꯅꯤ ꯌꯨꯝꯖꯥꯀꯩꯁꯥ ꯅꯨꯃꯤꯠ ꯍꯥꯏꯕꯗꯣ ꯁꯤꯅꯦꯕꯥ ꯇꯧꯅꯔꯤꯁꯦ ꯒ꯭ꯌꯥꯟ ꯇꯥꯏꯌꯦꯀꯣ ꯑꯗ ꯌꯨꯝꯖꯥꯀꯩꯁꯥ ꯅꯨꯃꯤꯠ ꯍꯥꯏꯕꯗꯣ ꯐꯔꯛ ꯇꯥ ꯐꯔꯅꯤ ꯑꯗꯣ ꯅꯪ ꯀꯃꯥꯏ ꯇꯧꯁꯦ ꯍꯥꯏꯕꯅꯣ ꯄꯩꯁꯥꯗꯣ ꯑꯩꯉꯣꯟꯗꯗꯤ ꯌꯥꯝ ꯄꯤꯅꯤꯡꯕꯅꯤ ꯑꯩꯒꯤꯗꯨ ꯁꯨꯃꯥꯏꯅ ꯂꯥꯛꯁꯟꯂꯛꯄꯗꯩ ꯇꯧꯔꯤꯅꯤ ꯑꯩ ꯅꯪ ꯑꯍꯦꯟꯕꯗ ꯂꯩꯇꯕ ꯂꯩꯇꯕꯅꯦ ꯑꯗꯣ ꯑꯈꯣꯢꯃꯅꯥ ꯍꯥꯏꯁꯤꯅ ꯑꯩ ꯍꯥꯏꯁꯦ ꯑꯗꯨꯗ ꯑꯃꯤꯁꯟꯒ ꯑꯗꯨꯝ ꯇꯧꯔꯣ ꯇꯧꯁꯟꯂꯨꯔꯣ ꯑꯃ ꯑꯦꯅꯤꯍꯥꯑꯣ ꯑꯃ ꯑꯃꯃ ꯇꯧꯕꯗꯣ ꯍꯥꯏꯔꯦ ꯑꯗꯣ ꯑꯩꯅ ꯈꯤꯇꯪ ꯏꯃꯥꯟꯅꯕꯤꯒꯤ ꯉꯁꯤ ꯅꯠꯇꯕ ꯍꯌꯦꯡꯗꯣ ꯋꯥ ꯑꯃ ꯉꯥꯏꯔ ꯂꯩ
ꯁꯤ ꯉꯗꯒꯗꯤ ꯃꯤꯗꯨꯅꯤ ꯑꯦ ꯑꯩꯒꯤ ꯋꯥꯗꯤ ꯑꯃꯇꯪ ꯇꯥꯗ꯭ꯔꯦ ꯇꯥꯗ꯭ꯔꯕ ꯅꯝ ꯇꯝꯁꯟꯂꯨꯔꯕꯣꯏꯔꯦꯅ
ꯑꯗꯨꯅꯦ ꯑꯗꯣ ꯅꯃꯥꯟꯅꯕꯤꯗꯣ ꯅꯃꯥꯟꯅꯕꯤꯗꯣ ꯁꯤ ꯆꯠꯇꯣꯏ ꯅꯠꯇ꯭ꯔꯣ
ꯉꯁꯤ ꯆꯠꯂꯅꯤ ꯉꯁꯤ ꯆꯠꯂꯨꯔꯁꯨ ꯍꯌꯦꯡꯕꯨ ꯆꯠꯂꯨꯔꯁꯨ ꯍꯌꯦꯡ ꯆꯠ ꯄꯨꯟꯕꯗꯣ ꯅꯨꯡꯉꯥꯏꯇꯦꯕ ꯑꯗꯨ ꯆꯠꯇꯕꯗꯣ ꯊꯤꯅ ꯅꯠꯇ꯭ꯔꯒ ꯍꯌꯦꯡꯁꯦ ꯈꯪꯉꯛꯇ꯭ꯔꯦ ꯈꯜꯂꯥꯁꯦꯕꯥ ꯀꯣ ꯀꯩꯅ ꯀꯥꯑꯣ ꯑꯗꯨ ꯇꯧꯕꯗꯤ ꯑꯩ ꯍꯪꯖꯔꯒꯦ ꯌꯨꯝꯖꯥꯀꯩꯁꯥ ꯅꯨꯃꯤꯠ ꯁꯤꯗꯥ ꯌꯥꯅꯤ ꯑꯣꯔ ꯌꯥꯅꯤ ꯀꯔꯤ ꯃꯔꯩ ꯂꯥꯛꯏ ꯃꯔꯩ ꯂꯥꯛꯇꯦ ꯌꯥꯕꯗꯣ ꯆꯠꯇ꯭ꯔꯒꯗꯤ ꯈꯪꯉꯣꯏꯗꯅ ꯇꯧꯁꯜꯂꯛꯑꯒ ꯄꯣꯠꯇꯣ ꯑꯩ ꯃꯥꯡꯖꯒꯦꯔꯥ ꯃꯥꯡꯖꯔꯣꯏꯒꯦꯔꯥ ꯑꯩ ꯂꯤꯁꯇꯨ ꯂꯧꯖꯔꯒꯦꯕ ꯑꯩ ꯂꯧꯔꯒꯦꯕ ꯃꯔꯝꯗꯤ ꯃꯇꯝꯒ ꯑꯃꯨꯛ ꯊꯪꯗ ꯏꯔꯥꯏ ꯊꯪꯗ ꯃꯤ ꯍꯨꯝ ꯃꯤꯗ ꯑꯃꯨꯛꯁꯤꯜꯂꯛꯀꯗꯣꯏꯅꯦꯕ ꯑꯗꯨꯗꯨꯅ ꯄꯣꯠꯇꯣ ꯑꯃꯨꯛ ꯅꯣꯏꯗꯨꯁꯨ ꯑꯃ ꯑꯩꯖꯨ ꯐꯔꯛ ꯇꯥꯢ ꯈꯣꯠꯂꯤꯅ ꯇꯧꯅꯔꯛꯑꯒꯗꯤ ꯑꯃꯨꯛ ꯅꯪ ꯆꯥꯛ ꯊꯣꯡꯉꯥꯕꯣ
ꯑꯩ ꯆꯥꯛꯇꯤ ꯂꯣꯏꯔꯦ ꯑꯗꯨꯗꯒꯤ ꯐꯤ ꯉꯥꯛ ꯁꯥꯒꯦꯅ ꯇꯧꯔꯝꯃꯤꯅꯦ ꯑꯉꯥꯡꯒꯩ ꯁ꯭ꯀꯨꯜ ꯆꯠꯈ꯭ꯔꯦ ꯊꯕꯛ ꯆꯠꯅꯒ꯭ꯔꯦ
ꯑꯗ ꯑꯈꯣꯢ ꯃꯥꯅ ꯌꯦꯟ ꯐꯪꯅꯕ ꯃꯤꯉꯣꯟꯗ ꯍꯪꯉꯦꯕ ꯑ ꯑꯩꯈꯣꯏ ꯊꯪꯅꯕ ꯑꯩꯈꯣꯏ ꯄꯥꯛꯄ ꯃꯆꯥꯗꯣ ꯕꯣꯔꯗꯤꯡ ꯇꯧꯕꯗꯣ ꯕꯣꯔꯗꯤꯡ ꯇꯧꯕꯩ ꯄꯩꯁꯥꯗꯣ ꯀꯜꯄꯅꯥꯗꯣ ꯍꯪꯕꯗꯣ ꯇꯜꯂꯦ ꯍꯥꯏꯔꯦꯕ ꯑꯗꯨꯗꯨꯒꯤꯅꯦꯕ ꯁꯥꯥ ꯅꯨꯡꯁꯥꯗꯣ ꯑꯗꯨꯝ ꯍꯪꯕ ꯈꯣꯠꯄ ꯇꯧꯔ ꯂꯩꯕꯗꯣ ꯅꯨꯡꯉꯥꯏꯇ꯭ꯔꯦ ꯅꯪ ꯑꯩꯗꯨꯗꯤ ꯀꯩꯅꯣ ꯇꯧꯔꯁꯦ ꯅꯪ ꯇꯧꯔꯣ ꯇꯧꯗꯧ ꯂꯩꯔꯗꯤ ꯁꯤꯅꯦꯕ ꯑꯩꯅ ꯇꯧꯗꯧ ꯂꯩꯕꯗꯣ ꯇꯧꯅꯤꯡꯉꯤ ꯌꯥꯝ ꯃꯑꯣꯡ ꯑꯃꯗ ꯋꯥꯗꯣ ꯉꯥꯡꯅꯔꯛꯑꯒꯗꯤ ꯑꯩ ꯅꯨꯡꯉꯥꯏꯔꯣꯢꯗꯕ ꯑꯣꯏꯇꯥꯔꯗꯤ ꯊꯣꯛ ꯇꯣꯛꯊꯣꯛꯇꯣꯏꯅꯤꯕ ꯄ꯭ꯂꯥꯟ ꯀꯥꯢ ꯇꯧꯗꯣꯏꯅꯦꯕ ꯑꯗꯨꯒꯤ ꯈꯤꯇꯪ ꯈꯟꯗꯕ ꯌꯥ ꯔ ꯑꯩꯖꯨ ꯁꯦꯀꯦꯟ ꯊꯣꯠ ꯈꯟꯗ ꯌꯥꯗꯦꯅꯦ ꯊꯕꯛꯁꯦ ꯍꯥꯏꯔꯦ ꯑꯩꯅ ꯒꯣꯛ ꯈꯦꯛꯇ ꯇꯧꯁꯟꯕꯗꯣ ꯑꯩꯗꯤ ꯄꯥꯝꯗꯦꯕ ꯃꯐꯝ ꯃꯔꯥꯡ ꯈꯪꯗꯅ ꯈꯪꯕ꯭ꯔꯥ ꯑꯗꯨꯅ ꯈꯤꯇꯪ ꯉꯥꯏꯁꯤꯟ ꯂꯣꯏꯒꯤꯕꯃꯛꯇꯤ ꯅꯠꯇ꯭ꯔꯤꯗꯅꯀꯣ ꯑꯗꯨꯒꯤ ꯊꯩꯗꯣꯛ ꯊꯩꯖꯤꯟꯗꯨꯉꯥꯢ ꯌꯦꯡꯉꯖꯦ ꯑꯩꯅ ꯇꯁꯦꯡꯅꯅꯦ ꯑꯩꯖꯦ ꯇꯝꯃꯅꯨ ꯍꯥꯏꯅ ꯇꯝꯗ ꯇꯥꯔꯒꯗꯤꯅꯦ ꯑꯗꯨꯝ ꯑꯌꯦꯠꯄ ꯑꯗꯨꯝ ꯄꯨꯔꯛꯀꯅꯦꯕ ꯈꯪꯕ꯭ꯔꯥꯗꯨꯅ ꯁꯨꯡꯌꯥ ꯌꯥꯔꯛꯑꯣꯢꯕ ꯍꯧꯖꯤꯛ ꯑꯩꯅ ꯄꯩꯁꯥꯗꯣ ꯄꯨꯒꯦꯅ ꯍꯥꯏꯕ ꯃꯇꯝꯗ ꯑꯉꯥꯡꯗꯨꯒ ꯄꯩꯁꯥꯗꯣ ꯌꯥꯔꯛꯇ꯭ꯔꯦ ꯃꯉꯣꯟꯗꯩ ꯄꯨ ꯄꯨꯕꯗꯣ ꯐꯪꯉꯨꯅꯨ ꯍꯥꯏꯗꯅ ꯑ ꯌꯥꯔꯛꯇ꯭ꯔꯦ
ꯍꯣꯏ
ꯑꯗꯨꯗꯤ ꯌꯥꯔꯛꯇ꯭ꯔꯕꯅꯤꯅ ꯑꯦꯠꯃꯤꯁꯟꯗꯤ ꯇꯧꯗ ꯌꯥꯗꯕꯅꯤꯅ ꯑꯩ ꯀꯔꯤ ꯂꯩꯒꯦ ꯗꯣ ꯇꯧꯗꯣꯏꯅꯤ ꯆꯪꯖꯟꯗꯒꯤ ꯇꯧꯉꯤꯅꯤ ꯌꯩꯊꯣꯔꯛꯏꯖꯤꯅꯤ ꯑꯗꯣ ꯑꯁꯣꯝꯗꯒꯤ ꯑꯉꯥꯡꯗꯨꯗ ꯍꯪꯉꯤ ꯌꯨꯝꯖꯀꯩꯁ ꯅꯨꯃꯤꯛꯇ ꯄꯤꯌꯣ ꯍꯥꯏꯌꯦ ꯄꯤꯕꯗꯣ ꯅꯣꯏꯒꯤ ꯄꯣꯠꯇꯨꯅ ꯑꯃꯨꯛ ꯌꯥꯔꯣꯏꯗꯕ ꯑꯣꯏ ꯑꯣꯏꯇꯥꯔꯒꯗꯤ ꯑꯩꯗꯤ ꯄꯨꯔꯥ ꯉꯁꯤ ꯅꯠꯇ꯭ꯔꯒ ꯍꯌꯦꯡ ꯑꯗꯨꯝ ꯂꯥꯛꯑꯒ ꯄꯣꯠꯇꯣ ꯂꯧꯊꯣꯛꯄꯒꯤ ꯐꯤꯕꯝꯗ ꯂꯩꯗꯣꯏꯅꯦꯕ ꯅꯠꯇ꯭ꯔꯥ ꯄꯣꯠꯇꯣ ꯂꯩꯊꯣꯛꯑꯒ ꯂꯩꯊꯣꯛ ꯊꯝꯃꯒ ꯁꯣꯝꯒꯤ ꯄꯣꯠꯇꯨꯅ ꯑꯩ ꯌꯥꯅꯤ ꯌꯥꯔꯣꯏ ꯍꯥꯏꯇꯥꯔꯗꯤ ꯄꯩꯁꯥ ꯑꯣꯟꯊꯣꯛꯑ ꯑꯗꯨꯝ ꯊꯝꯕꯒꯤ ꯐꯤꯕꯝꯗ ꯂꯩꯔꯣꯏꯗ꯭ꯔꯥ ꯑꯗꯨꯗꯤ
ꯎꯝ
ꯑꯗꯨꯁꯨ ꯇꯧꯅꯤꯡꯗꯦꯕ ꯀꯩ ꯁꯤꯖꯤꯟꯅ ꯂꯩꯗꯣꯏꯕ ꯄꯩꯁꯥꯖꯦ ꯑꯩꯗꯤ ꯍꯥ ꯃ ꯀꯥꯗꯒꯤ ꯁꯤꯖꯤꯟꯅꯅꯕꯁꯨ ꯇꯧꯁꯦ ꯍꯥꯏꯕ ꯋꯥꯅꯦ ꯑꯗꯨꯒꯤꯅꯦ ꯈꯤꯇꯡ ꯅꯣꯡ ꯅꯤꯅꯤ ꯆꯤꯇꯪ ꯃꯌꯥꯝꯅ ꯑꯗꯨ ꯏꯪꯊꯅꯔꯛꯏꯁꯦ ꯑꯗꯣ ꯑꯩꯈꯣꯏꯅꯤꯅꯦ ꯏꯔꯥꯏ ꯅꯨꯃꯤꯠꯇ ꯄꯤꯒꯦ ꯍꯥꯏꯕꯅꯦꯕ
ꯎꯝ
ꯏꯔꯥꯏ ꯅꯨꯃꯤꯠꯇꯨꯗ ꯄꯤꯕꯗꯣ ꯃꯣꯏꯅ ꯈꯤꯇꯪ ꯊꯤꯕ ꯃꯥꯜꯂꯦꯅ ꯍꯥꯏꯌꯦꯕ ꯏꯔꯥꯏ ꯅꯨꯃꯤꯠꯇꯨ ꯇꯤꯟꯗꯨꯗꯁꯨ ꯑꯗꯨꯝ ꯇꯧꯕꯤꯌꯣꯅ ꯍꯥꯏꯔꯛꯄ ꯅꯨꯃꯤꯠꯇꯗꯅ ꯑꯗꯨꯒꯤ ꯋꯥꯅꯤꯗ
ꯎꯝ ꯑꯉꯥꯡ ꯄꯩꯈꯥ ꯉꯥꯁꯤꯅ ꯂꯣꯏꯔꯦ ꯉꯁꯤ ꯁꯤ ꯍꯜꯂꯛꯄꯗꯒꯤꯗꯤ ꯏꯃꯥ ꯏꯕ ꯂꯥꯏꯁꯨ ꯄꯥꯔꯣꯏ ꯇꯨꯝꯗꯣꯏ ꯅꯦꯌꯦ ꯍꯦ ꯍꯦ ꯍꯦ ꯂꯥꯏꯔꯤꯛꯀ ꯑꯃꯇ ꯄꯥꯔꯣꯏ ꯍꯥꯏꯁꯤꯅꯤ ꯑꯦꯛꯖꯥꯝ ꯂꯣꯏꯔꯛꯄꯒꯤ
ꯑꯦ ꯄꯥꯍꯜꯂꯨꯔꯅꯣ ꯄꯥꯍꯜꯂꯨꯔꯅꯣ ꯉꯁꯥꯏꯒꯩ ꯅꯍꯥꯟꯒꯩ
ꯑ ꯑꯩꯅ ꯍꯥꯏꯔꯦ ꯉꯁꯤꯗꯤ ꯅꯪ ꯁꯨ ꯄꯥ ꯄꯥꯍꯜꯂꯔꯣꯏ ꯍꯜꯂꯛꯄꯒ ꯅꯪꯅ ꯁꯥꯅꯅꯤꯡꯕ ꯃꯋꯣꯡ ꯃꯑꯣꯡ ꯇꯧꯅꯤꯡꯕ ꯃꯑꯣꯡ ꯇꯧꯍꯜꯂꯅꯤ ꯍꯌꯦꯡ ꯉꯁꯤ ꯅꯨꯃꯤꯠ ꯆꯨ ꯄꯥ ꯄꯍꯜ ꯂꯔꯣꯏ ꯍꯥꯏꯕ ꯑꯩꯅ ꯍꯔꯥꯎꯔꯤꯕ ꯅꯣꯏ ꯑꯉꯥꯡꯗꯤ ꯀꯥꯂꯦꯟ ꯁꯨꯇꯤ ꯊꯥꯔꯦꯕ
ꯊꯥꯔꯤꯔꯥ ꯊꯥꯗ꯭ꯔꯦ ꯑꯩꯗꯤꯅꯦ ꯍꯟꯗꯛꯀꯤꯅꯦ ꯕꯟꯆ ꯅꯪꯕꯨ ꯑꯩ ꯑꯉꯥꯡ ꯑꯃꯠꯇ ꯌꯦꯡꯁꯤꯟꯕ ꯉꯝꯗꯦ ꯂꯥꯏꯔꯤꯛꯀ ꯑꯝꯇ ꯃ ꯁꯤꯀꯤ
ꯁ꯭ꯀꯨꯜ ꯆꯠꯄ꯭ꯔꯥ ꯆꯠꯇꯕ꯭ꯔꯣ
ꯏꯁ꯭ꯀꯨꯣꯥꯜ ꯆꯠꯇ ꯃꯥꯂꯤꯅꯦ ꯁ꯭ꯀꯨꯜ ꯆꯠꯇ ꯃꯣꯏ ꯑꯦꯛꯁꯀꯔꯁꯟ ꯆꯠꯂꯕ ꯃꯇꯨꯡꯗ ꯆꯠꯇꯣꯏꯔ ꯈꯪꯗꯦ ꯏꯩꯁꯨ ꯁ꯭ꯀꯨꯟꯁꯨ ꯆꯠꯄ ꯎꯗꯦ ꯈꯪꯗꯦ ꯆꯠꯈ꯭ꯔꯕ꯭ꯔ ꯆꯠꯇ꯭ꯔꯤꯕ ꯑꯩ ꯀꯔꯤꯝ ꯈꯪꯗ꯭ꯔꯦ ꯍꯥ ꯂꯩꯔꯤꯔ ꯂꯩ ꯆꯠꯇ꯭ꯔꯤꯔ ꯈꯪꯗꯦ ꯆꯠꯈ꯭ꯔꯕ ꯈꯪꯗꯦ ꯃꯤ ꯑꯩ ꯒ꯭ꯌꯥꯟ ꯇꯥꯗꯦꯕꯤ ꯑꯥ ꯑꯩꯈꯣꯏ ꯊꯣꯏ ꯏꯕꯥꯅꯤꯃꯨꯛ ꯋꯥꯔꯤ ꯁꯥꯟꯅ ꯁꯥꯟꯅ ꯂꯩꯔꯦ ꯑꯗꯩ ꯑꯉꯥꯡꯗꯣ ꯑꯃꯨꯛ ꯂꯥꯛꯁꯜꯂꯦ ꯆꯠꯅꯤ ꯉꯥꯇꯪ ꯂꯩꯔ ꯊꯣꯡꯗꯣꯏꯅꯦꯕ ꯑꯩꯁꯦ ꯑꯗ ꯅꯪ ꯁꯣꯟꯗ ꯑꯉꯥꯡꯗꯨꯒ ꯋꯥꯔꯤꯗꯨꯃꯨꯛ ꯁꯥꯟꯅꯕ ꯊꯣꯡꯗ꯭ꯔꯤꯌꯦ ꯑꯩꯅ ꯊꯣꯡꯗꯣꯏꯅꯤꯅꯦ ꯑꯩꯅ ꯑꯌꯨꯛ ꯈꯧꯏ ꯆꯦꯅ ꯅꯨꯡꯗꯥꯡ ꯍꯥꯏꯅ ꯇꯧꯅꯔꯕꯅꯤꯅꯅꯦ ꯇꯧꯔꯤꯕ ꯎꯝ ꯄꯥꯂꯤ ꯈꯥꯏꯗꯣꯛꯅꯩ ꯑꯩꯈꯣꯏ ꯈꯪꯗꯦ ꯀꯩ ꯌꯦꯟꯖꯥꯡ ꯊꯣꯡꯗꯣꯏꯅꯣ ꯈꯪꯗꯦ ꯀꯣꯛꯀ ꯂꯣꯏ ꯁꯥꯔꯦ ꯑꯩꯁꯦ ꯊꯕꯛ ꯃꯌꯥꯝꯖꯤꯒꯤ
ꯎꯝ
ꯑ ꯍꯥꯏꯖꯤꯜꯂꯨꯔꯒ ꯌꯨꯝꯖꯀꯩꯁꯗ ꯃꯨꯛ ꯍꯥꯏꯔꯨꯔꯦ ꯍꯥꯏꯔꯒ ꯄꯤꯕꯃꯨꯛ ꯅꯪꯗ꯭ꯔꯗꯤꯅ ꯑꯩꯁꯨ ꯅꯉꯣꯟꯗ ꯑꯃꯨꯛ ꯐꯣꯟ ꯇꯧꯔꯛꯏꯅꯦꯕ
ꯎꯝ ꯑꯩꯗꯣ ꯑꯝꯇ ꯍꯪꯉꯒ ꯌꯦꯡꯒꯦ ꯍꯪꯉꯒ ꯄꯥꯎꯗꯣ ꯍꯥꯏꯔꯛ ꯀꯦ ꯍꯥꯏꯒꯤꯕꯗꯣ ꯀꯨꯏꯔꯕꯅꯤꯅ ꯍꯪꯕ ꯍꯪꯗ꯭ꯔꯒꯗꯤ ꯑꯃꯨꯛ ꯂꯩꯔꯝꯗ꯭ꯔꯗꯤ ꯐꯔꯛ ꯇꯥꯏꯕ
ꯍꯣ ꯍꯣ ꯍꯣ ꯑꯗꯨꯗꯣ ꯍꯧꯖꯤꯛ ꯑꯝꯇ ꯅꯪ ꯄꯥꯎꯗꯣ ꯐꯥꯎꯅꯕ ꯐꯪ ꯇꯧꯔ ꯌꯦꯡꯉꯣꯕꯀꯣ ꯑꯗ ꯐꯥꯎꯅꯔꯒ ꯐꯪꯉꯒꯗꯤ ꯌꯥꯅꯤ ꯍ ꯑ ꯍꯧꯖꯤꯛ ꯑꯝꯇ ꯍꯪꯉꯣ ꯑꯩꯗꯣ ꯐꯣꯟ ꯑꯗ ꯊꯃꯒꯦ ꯑꯗꯨꯒꯅꯦ ꯅꯪ ꯍꯪꯉꯣ ꯑꯗꯨꯒ ꯄꯥꯎ ꯐꯥꯎꯅꯔꯗꯤ ꯁꯠꯂꯥꯑ ꯍꯥꯏꯔꯛꯑꯣ ꯃꯥꯡꯅꯤꯡꯉꯃꯣꯏꯗ ꯄꯥꯎ ꯍꯥꯏꯔꯛꯒ ꯑꯩ ꯁꯣꯝ ꯅꯥꯀꯟꯒꯤ ꯑꯉꯥꯡꯒꯤꯗꯣ ꯑꯩ ꯍꯥꯏꯗꯣꯛꯀꯦꯕꯀꯣ ꯑꯦ ꯐꯔꯛ ꯇꯥꯅꯤ ꯍꯥꯏꯇꯥꯔꯒꯗꯤ ꯗꯥꯏꯔꯦꯛ ꯑꯗꯨꯝ ꯑ ꯄꯩꯁꯥ ꯂꯩꯅꯤ ꯂꯩꯔꯣꯏ ꯑꯗꯨ ꯋꯥꯔꯤꯗꯣ ꯃꯔꯣꯟꯗꯣ ꯅꯪ ꯍꯥꯏꯔꯛꯑꯣꯀꯣ ꯑꯗꯨꯗꯤ ꯐꯔꯦ ꯐꯔꯦ ꯊꯝꯃꯒꯦ ꯑꯗꯨꯗꯤ ꯎꯝ ꯎꯝ